ꯀꯩꯗꯧꯔꯤꯅꯣ ꯑꯦꯗꯔꯤꯅ
ꯗ ꯑꯗꯨꯝ ꯂꯩꯕꯅꯦ ꯅꯣꯏꯗꯤ
ꯄꯥꯝꯔꯒ ꯂꯩꯑ ꯉꯁꯥꯏꯗ ꯋꯥꯔꯤ ꯋꯥꯔꯤ ꯌꯨꯇꯌꯨꯕꯇꯒꯤ ꯋꯥꯔꯤ ꯁꯥꯕ ꯑꯗꯨꯝ ꯚꯤꯗꯤꯑꯣꯗꯣ ꯋꯥꯔꯤ ꯂꯤꯕꯗꯣ ꯇꯥ ꯇꯥꯔꯒ ꯑꯃꯨꯛ ꯀꯣ ꯇꯥꯎ ꯑꯃꯨꯛ ꯄꯥꯝꯃꯒ ꯂꯩ ꯅꯪꯅꯦꯌꯦ
ꯑꯩꯁꯦ ꯀ꯭ꯔꯤꯁꯤ ꯇꯣꯁꯤꯗ ꯑꯗꯨꯨꯝ ꯂꯣꯏꯃꯤꯅ ꯐꯣꯟ ꯌꯦꯡꯉꯔꯣ
ꯍꯦꯕ꯭ꯔꯗ ꯍꯥꯏꯥꯕ꯭ꯔꯣ
ꯍꯤꯞꯄ ꯍꯥꯏꯕ ꯇꯥꯔꯦ ꯍꯣꯏ ꯀꯔꯤꯁꯨ ꯇꯧꯅꯤꯡꯉꯥꯏ ꯂꯩꯇꯦ
ꯁꯥꯇ꯭ꯔꯦꯗꯥꯛꯇ ꯀꯁꯤ ꯇꯦ
ꯉꯁꯤ ꯁꯥꯗꯦ ꯌꯥꯝ ꯁꯥꯕ ꯑꯣꯏꯗꯦꯗ
ꯇꯅ ꯍꯒꯦ ꯇꯟꯃꯤꯌꯦꯦ ꯍꯧꯖꯤꯛꯇꯣ ꯑꯗꯣꯅ ꯕꯨ ꯀꯣꯜ ꯇꯧꯔꯒ ꯃꯥꯁꯨ ꯃꯥꯒꯤ ꯑꯉꯥꯡꯒ ꯇꯨꯝꯉꯒ ꯂꯩꯕ ꯃꯥꯜꯂꯦ ꯑ ꯁꯥꯔꯒ ꯋꯥꯔꯤꯆꯔꯦ
ꯑꯣ
ꯀꯩꯅꯩꯅ ꯆꯥꯟ ꯆꯔꯦꯩꯅꯁꯤ
ꯉꯁꯤꯁꯦ ꯂꯐꯣꯏꯒꯤ ꯊꯔꯣꯏ ꯊꯔꯣꯏ ꯊꯔꯣꯠ ꯍꯥꯏꯕ꯭ꯔꯥ
ꯂꯐꯨ ꯊꯥꯔꯣ ꯀꯪ ꯉꯎ ꯆꯕꯅꯍꯋꯥꯏꯅꯦ ꯑꯗꯣ ꯏꯟꯁꯥꯡ ꯏꯟꯁꯥꯡꯗꯤ ꯌꯥꯝ ꯍꯥꯎꯋꯦ ꯑꯗꯣ ꯀꯥꯡ ꯆꯥꯕꯗꯣ ꯌꯥꯝ ꯍꯥꯎꯋꯦ
ꯑꯣ ꯑꯩꯈꯣꯏꯗ ꯃꯔꯥꯁꯨ ꯆꯥꯗ꯭ꯔꯤꯌꯦ ꯈꯉꯥꯎꯗꯣ
ꯀꯥꯡꯍꯧꯗꯨ ꯇ꯭ꯔꯥꯏ ꯇꯧꯔꯒ ꯆꯥ ꯀꯥꯡꯉꯧꯗꯨꯅ ꯍꯦꯟꯅ ꯍꯥꯎꯋꯦꯒꯤꯗꯤ
ꯏꯔꯣꯝꯕꯒꯨꯝꯕ ꯑꯗꯨꯝ ꯆꯥꯏꯑꯌꯦ ꯑꯣ ꯆꯥꯕ ꯇꯥꯔꯦ ꯌꯦꯕ ꯇꯥꯔꯦ
ꯍꯣꯔꯦꯟ ꯆꯥꯔꯣ
ꯆꯊꯥꯎꯁꯨ ꯆꯊꯥꯎꯁꯨ ꯂꯣꯏꯈꯤꯟꯈ꯭ꯔꯦꯅꯦ
ꯑꯗꯨꯗꯅꯦ ꯑꯃꯨꯛꯀ ꯄ꯭ꯔꯣꯕꯂꯦꯝ
ꯆꯊꯥꯁꯨ ꯅꯍꯥꯟꯅ ꯂꯣꯏꯁꯤꯟꯈ꯭ꯔꯦ
ꯑꯗꯨꯗꯤ ꯆꯥꯗꯕ ꯇꯥꯔꯦ
ꯍꯨꯝ ꯍꯨꯝ
ꯇꯥ
ꯏꯔꯣꯝꯕ ꯆꯥꯕ ꯇꯥꯔꯦ ꯎꯄꯥꯏ ꯂꯩꯇ꯭ꯔꯦ
ꯑ ꯑꯗ ꯑꯗꯨꯁꯨ ꯍꯎꯏ ꯏꯔꯣꯟꯕꯁꯨ ꯍꯥꯎꯋꯦ
ꯏꯔꯣꯝꯕ ꯍꯥꯎꯋꯦ ꯍꯣꯏ ꯑꯁꯤ ꯃꯅꯥ ꯑꯃꯁꯨ ꯂꯩꯕꯀꯣ
ꯀꯔꯤ ꯃꯅꯥ ꯑ ꯂꯥꯏꯃꯅ ꯍꯥꯏꯗꯨꯔ
ꯂꯥꯏ ꯃꯅꯥꯗ ꯂꯩꯕ ꯑꯗꯨ ꯑꯗꯨꯗꯣ ꯌꯥꯝ ꯂꯩꯔꯤꯌꯦ
ꯍꯣꯢ ꯑꯗꯨꯁꯨ ꯆꯝꯐꯨꯠ ꯑꯗꯨꯒ ꯢꯔꯣꯟꯕꯒ ꯆꯥꯔꯒ ꯑꯗꯨꯅ ꯍꯦꯅ ꯍꯥꯏꯕ ꯇꯠ ꯀꯅꯥ ꯀꯅꯥ ꯂꯩꯏꯒꯦ ꯅꯊꯟꯇꯔꯣ ꯀꯅꯥ ꯀꯅꯥ ꯂꯩꯒꯦ
ꯍꯧꯖꯤꯛꯇꯤ ꯏꯊꯟꯗ ꯂꯩꯕꯅꯦ ꯏꯃꯥ ꯈꯣꯏ ꯂꯥꯎ ꯆꯠꯈ꯭ꯔꯕꯀꯣ ꯑꯗꯨ ꯏꯊꯟꯅꯥ ꯑꯗꯨꯝ ꯌꯨꯝꯗ ꯑꯗꯨꯝ ꯂꯩꯌꯦ
ꯅꯖꯨ ꯂꯥꯎ ꯆꯠꯂꯨꯅꯦ ꯅꯪꯁꯨ ꯂꯧ ꯆꯠꯂꯣ ꯆꯠꯄ ꯍꯧꯔꯣ
ꯌꯣꯝ ꯁꯥꯎꯕꯤꯗꯗꯤ ꯑꯣ ꯌꯥ ꯑꯗꯨꯃꯀꯣ
ꯃꯥ ꯅꯎꯃ ꯈ ꯂꯧ ꯆꯠꯂꯒ ꯂꯧꯗ ꯀꯩꯩꯅꯣꯗ ꯆꯠꯂꯒ ꯂꯧ ꯊꯕꯛ ꯇꯧꯕꯅ ꯐꯠꯇ꯭ꯔꯅꯦ
ꯆꯄ ꯆꯠꯄ ꯆꯠꯄ ꯍꯧꯒ ꯇꯧꯔꯦ ꯁꯤ ꯂꯧꯒꯤ ꯃꯇꯝ ꯑꯣꯏꯈ꯭ꯔꯦꯅ
ꯑꯗꯨꯅꯦ ꯑꯗꯣ ꯊꯔꯣꯏꯁꯨ ꯌꯥꯝ ꯊꯣꯛꯄ ꯃꯥꯜꯂꯦ ꯍꯟꯗꯛ ꯇꯤ
ꯊꯔꯣꯏꯗ ꯌꯥꯝ ꯊꯣꯛꯈ꯭ꯔꯦ ꯍꯥꯏꯌꯦ
ꯑ ꯑꯗꯨꯒꯤ ꯑꯗꯨꯒꯤ ꯑꯗꯨꯅ ꯉꯁꯥꯏ ꯗ ꯊꯥꯔꯛꯑꯦ ꯌꯦꯟꯁꯥꯡ ꯆꯥꯏ ꯍꯥꯏ ꯑꯗꯣ ꯑꯩꯅ ꯂꯕ꯭ꯔꯥ ꯅꯠꯇ꯭ꯔꯒ ꯂꯧꯗꯒꯤ ꯂꯧꯕꯨꯛꯇꯒꯤ ꯈꯨꯟꯅ꯭ꯔꯥ ꯍꯥꯏꯔꯒ ꯃꯥꯗ ꯂꯧꯕꯨꯛꯇꯗꯒꯤꯅꯤ ꯍꯥꯏ ꯑꯗꯣ ꯊꯔꯣꯏ ꯌꯥꯝ ꯊꯣꯛꯄ ꯃꯥꯜꯂꯦ ꯍꯟꯗꯤ ꯆꯥꯅꯤꯡꯉꯦ ꯍꯥꯎꯔꯝꯒꯅꯤ ꯂꯧꯕꯨꯛꯀꯤꯗꯣ
ꯎꯝ ꯂꯥꯛꯑꯣ ꯅꯪꯁꯨ ꯈꯨꯟꯕ ꯆꯠꯁꯦ
ꯄꯩꯁꯥ ꯄꯤꯔꯛꯑꯣ ꯕꯔꯥꯒꯤ
ꯑꯁꯤ ꯑꯩꯈꯣꯏꯒꯤ ꯈꯨꯟꯒꯤ ꯒꯥꯔꯤꯗ ꯑꯗꯨꯝ ꯂꯥꯛꯑꯣꯅ ꯑꯗꯨꯒ ꯅꯣꯡꯃ ꯄꯤꯒꯦ ꯍꯥꯏꯣ
ꯌꯥꯔꯗꯤ ꯆꯠꯄ ꯌꯥꯕ ꯏꯔꯥꯡꯁꯤꯒ ꯍꯁꯦꯁ ꯇꯧꯗꯗꯦ
ꯏꯔꯥꯡꯗꯣ ꯂꯩꯇ꯭ꯔꯗꯤ ꯐ꯭ꯔꯥꯏꯗꯦꯒꯨꯝꯕꯗ ꯂꯥꯎꯔꯒ ꯁꯇꯔꯗꯦꯗ ꯈꯨꯟꯕ ꯆꯠꯂꯒ
ꯁꯗꯦꯔꯁꯤ ꯁꯥꯔꯒ ꯁꯅꯤꯦꯔꯁꯤ ꯁꯥꯔꯒ ꯃꯅ ꯂꯩꯗ ꯍꯥꯏꯥꯛ
ꯑꯣ ꯌꯥꯗꯤ ꯌꯥꯕꯅꯤꯀꯣ
ꯌꯥꯎꯅꯤꯗ
ꯁꯤ ꯏꯔꯥꯡꯅ ꯅꯤ
ꯀꯔꯤ ꯎꯄꯥꯏ ꯂꯩ ꯑꯁꯤ ꯏꯔꯥꯡ ꯑꯗ ꯌ ꯌꯨꯝ ꯆꯠꯄ ꯂꯝꯕꯤꯗ ꯀꯨꯀꯤꯁꯤꯡꯅ ꯐꯥꯔꯗꯤ ꯅꯤꯌꯨꯁ ꯄꯦꯄꯔ ꯗꯥꯒꯥ ꯐꯦꯁꯕꯨꯛ ꯐꯦꯁꯕꯨꯨꯛ ꯇꯏꯒꯦ ꯐꯣꯇꯣꯗꯣ ꯑꯣꯅꯤꯡ ꯉꯦꯅꯦ꯫
ꯀꯔꯤꯒꯤ ꯆꯠꯂꯒ ꯂꯩꯕꯅꯣ ꯍꯥꯏꯔꯒꯅꯦ
ꯑꯗꯣ ꯍꯥꯏꯔꯒ ꯀꯩꯊꯣꯛꯗ ꯀꯣꯜ ꯇꯧꯔꯛꯇꯣꯏꯅꯦ ꯀꯣꯜ ꯇꯧꯁꯤꯔ ꯍꯥꯏꯅ ꯈꯟꯗꯤ ꯈꯟꯅꯅꯦ ꯅꯪꯁꯨ ꯇꯧꯗ꯭ꯔꯣ?
ꯀꯊꯣꯟ ꯀꯩꯊꯣꯟ ꯁꯦ ꯉꯁꯤ
ꯑꯃꯨꯛ ꯍꯜꯂꯛꯔꯕ
ꯍꯜꯂꯛꯇꯦ ꯃꯥꯒꯤꯗꯨꯗ ꯗꯗꯥꯗꯣ ꯑꯣꯏ ꯗꯗꯥ ꯑꯆꯧꯕꯗꯣ ꯂꯥꯛꯑꯦ
ꯑ ꯀꯣꯜ ꯇꯧꯔꯛꯀꯦ ꯍꯥꯏꯔꯒ ꯑꯃꯨꯛ ꯑꯩꯗꯣ ꯍꯥꯏ ꯇꯧꯒꯦꯔꯥ ꯍꯥꯏꯅ ꯈꯟꯕꯒ ꯑꯁ ꯑꯃꯨꯛ ꯇꯟꯕ ꯑꯗꯨꯒꯤ ꯇꯧꯗ꯭ꯔꯦ ꯃꯣꯏꯒꯤ ꯗꯗꯥ ꯍꯥꯏꯕꯗꯤ ꯔꯤꯝꯁꯇ ꯂꯩꯕꯗꯣ ꯁꯦꯀ꯭ꯌꯨꯔꯤꯇꯤꯗꯨꯔꯥ ꯑꯣ ꯀꯩꯗꯧꯅꯤꯅ ꯂꯥꯛꯄ
ꯄꯣꯠ ꯆꯩ ꯂꯧꯕ ꯃꯥꯂꯦ
ꯑ ꯂꯩꯔ ꯃꯥꯜꯂꯦ ꯉꯔꯥꯡꯗꯣ ꯃꯣꯏ ꯃꯣꯏ ꯃꯤ ꯌꯥꯝ ꯃꯥꯜꯂꯦ ꯁꯦꯟꯕꯨꯡꯁꯨꯅꯦ ꯑꯗꯨꯒ ꯈꯨ ꯑꯥ ꯈꯨꯡꯒꯪꯒꯤ ꯅꯨꯄꯥꯁꯤꯡꯁꯨ ꯂꯥꯛꯄ ꯃꯥꯜꯂꯦ ꯃꯣꯏ ꯇꯨꯝꯃ ꯇꯨꯝꯃꯒ꫰ꯂꯩꯌꯦ ꯍꯥꯏ
ꯈꯨꯡꯒꯪꯒꯤ
ꯎꯝ ꯅꯤꯄꯥ ꯑꯅꯤꯔ ꯍꯥꯏ ꯀꯅꯥꯅꯣꯗꯤ ꯈꯪꯗꯦ ꯑꯗꯨ ꯑꯣꯏꯔꯝ ꯀꯥꯡ ꯆꯤꯛꯑꯦ ꯑꯗꯨꯝ ꯍꯥꯏ
ꯑꯣ
ꯆꯥꯛ ꯂꯥꯝꯃꯦ ꯑꯩꯁꯦ
ꯅꯣꯏꯗꯤ ꯀꯩ ꯌꯦꯟꯖꯥꯡ ꯆꯥꯕꯅꯣ ꯃꯣꯔꯅꯤꯡꯗ
ꯑꯗꯨꯗ ꯈꯥꯃꯦꯟ ꯑꯈꯥꯕꯗꯣ
ꯗꯕꯔ꯭ꯅꯦ
ꯀꯔꯤꯁꯨ ꯃꯪꯒꯟ ꯃꯪꯒꯟ ꯆꯥꯔ ꯆꯥꯔꯒ ꯂꯩ
ꯍꯥ ꯍꯥ ꯍꯥ ꯍꯥ ꯄꯤꯌꯣ ꯍꯥꯏꯌꯣ ꯑꯦꯁ ꯌꯥꯗꯦ
ꯍꯥꯏꯅꯤꯡꯗꯔꯦ ꯍꯦꯍꯦ ꯍꯟꯗꯛꯇꯤ ꯍꯥꯏ ꯍꯥꯢꯔꯦ
ꯁꯣꯔꯦꯟ ꯏꯚꯅꯤꯡ ꯋꯥꯛ ꯆꯠꯀꯦ ꯌꯥꯔꯗꯤ꯫ ꯍꯩꯅꯧ ꯍꯦꯛꯄ ꯍꯩꯅꯧ ꯍꯦꯛꯄ ꯆꯠꯀꯦ
ꯑꯁ ꯃꯤ ꯂꯩ ꯀꯅꯥ ꯀꯅꯥ ꯆꯠꯄꯅꯣ ꯅꯪꯒꯤ
ꯈꯪꯗꯦ ꯃꯤ ꯀꯅꯥ ꯀꯅꯥ ꯆꯠꯇꫭꯏꯔꯥ ꯈꯪꯗꯦ ꯍꯣꯔꯦꯟ ꯂꯝꯁꯣꯏꯗ ꯍꯪꯗ ꯒꯦ ꯍꯩꯅꯧ ꯍꯦꯛꯄ ꯆꯠꯁꯦ ꯃꯔꯣꯜ ꯃꯔꯣꯜ ꯑꯁꯤ ꯂꯩꯕ ꯀꯥꯟꯗ ꯆꯥꯅꯤꯡꯉꯥꯏ
ꯑ
ꯑꯁꯤ ꯁꯥꯏꯅ ꯍꯥꯏꯇꯥꯔꯒꯗꫭ ꯑꯃꯨꯛ ꯆꯥꯅꯤꯡꯉꯦꯅꯦ ꯅꯍꯥꯟ ꯑ ꯄꯨꯔꯛꯄꯗꯣ ꯑꯆꯧꯕꯗꯨ ꯑꯗꫭ ꯆꯥꯅꯤꯡꯉꯦ ꯑꯩ
ꯁꯥꯏꯟꯁ ꯁꯦꯟꯇꯔꯒꯤꯗꯣ ꯑꯗꯨ ꯑꯆꯧꯕꯗꯣ ꯍꯥꯎꯗꯤ ꯍꯥꯎꯕꯅꯤꯀꯣ
ꯎ ꯑꯗꯨꯅꯦ ꯑ ꯑꯃꯨꯛ ꯍꯦꯛꯄ ꯆꯠꯀꯦ ꯍꯣꯔꯦꯟ ꯌꯥꯔꯁꯦ
ꯑꯣ
ꯑꯗꯨꯒ ꯑꯗꯨꯒ ꯃꯦꯒꯤ ꯅꯠꯇꯕꯗ ꯏꯁꯄꯥꯏꯁꯤ ꯅꯨꯗꯜ ꯍꯧꯔꯒ ꯆꯥꯕꯁꯨ ꯑꯁ ꯆꯥꯅꯤꯡ ꯉꯦ
ꯄꯨꯔꯥ ꯑꯣ ꯍꯧꯔꯒ ꯆꯥꯎ
ꯆꯅꯤꯕ ꯈꯛꯇ ꯌꯦꯡꯕ ꯇꯥꯔꯦ ꯍ ꯈꯪꯗ꯭ꯔꯦ ꯋꯥꯔꯦ ꯄꯩꯁꯥ ꯂꯩꯇꯕꯒꯤ ꯑꯁꯤꯗ ꯌꯥꯝ ꯅꯥꯏꯌꯦ ꯃꯉꯥꯂꯩ ꯁꯤꯗ ꯌꯦꯡꯗꯦ ꯀꯩ ꯀꯩꯅꫭ ꯁꯤꯖꯦ ꯇꯨ ꯑꯁ ꯌꯥꯝ ꯅꯨꯡꯉꯥꯏꯌꯦ ꯑꯩꯗꯣ ꯀꯔꯤ ꯇꯧꯕꯒꯤꯔꯥ ꯍꯥꯏꯅ ꯈꯅꯤꯡ ꯂꯩꯅꯤ ꯑꯁ
ꯀꯤꯔꯤ ꯇꯧꯕꯔꯣ
ꯑꯩꯒꯤ ꯀꫭꯛ ꯅꯦꯛ ꯄꯤꯝꯄꯜꯁ ꯁꯧꯔꯒ ꯂꯩꯔꯦ ꯑꯆꯥꯎꯕ ꯄꯤꯝꯄꯜꯁ ꯌꯝ ꯅꯥꯏꯌꯦ ꯍꯔꯣꯏꯃꯤꯡꯁꯦꯡꯗ ꯌꯦꯡꯕ ꯇꯥꯔꯦ ꯄꯨꯡ ꯃꯔꯤ ꯇꯥꯗꯧꯔꯦ ꯂꯣꯏꯒꯗꯧꯔꯦ ꯂꯣꯏꯁꯤꯟꯒꯗꯧꯔꯦ
ꯄꯨꯡ ꯃꯔꯤ ꯄꯨꯡ ꯃꯔꯤ ꯇꯥꯗꯗꯤ ꯆꯠꯄ ꯌꯥꯗꯕ꯭ꯔꯥ
ꯌꯥꯗꯦꯅꯦ ꯑꯗꯨꯝ ꯐꯝꯃꯒ ꯂꯩꯕꯅꯦ ꯑꯗꯣ ꯐꯣꯟꯌꯦꯡ ꯉꯒ ꯃꯤꯠꯁꯦ ꯅꯥꯔꯦ ꯐꯣꯟꯌꯦꯡ ꯃꯟꯕꯒꯤ
ꯃꯄꯥꯟꯁꯨ ꯀꯣꯏꯕꯨ ꯆꯠꯄ ꯌꯥꯗꯦꯀꯣ
ꯃꯄꯥꯟꯗ ꯊꯧꯔꯛꯗꯤ ꯘꯔꯤꯒꯤ ꯃꯈꯣꯟꯗꯣ ꯑꯁ ꯌꯥꯝ ꯇꯥꯅꯤꯡꯗꯕ ꯑꯩ ꯄꯨꯔꯛ ꯋꯥꯔꯤ ꯂꯤ ꯂꯤꯔꯛꯑꫭꯅꯦ
ꯋꯥꯔꯤ ꯂꯤꯅꯉꯥꯏ ꯂꯩꯗꯦ ꯊꯔꯣꯏ ꯈꯨꯟꯅꯕ ꯈꯨꯟꯗ ꯂꯥꯛꯑꯣ ꯍꯥꯏꯕ ꯑꯁꯤꯅꯤꯗ ꯅꯪ ꯂꯥꯛꯑꯀꯥꯟꯗ ꯑꯆꯥꯄꯣꯠ ꯄꯨꯔꯛꯑꯣ ꯁꯤꯅꯦ ꯑꯁ ꯑꯆꯥꯄꯣꯠꯁꯨ ꯃꯃꯤꯡꯁꯨ ꯂꯣꯏꯅ ꯀꯥꯎꯈ꯭ꯔꯦꯅꯦ ꯑ ꯆꯥꯗꯕ ꯀꯨꯏꯈ꯭ꯔꯕꯒꯤ ꯑꯗꯨꯝ ꯅꯪ ꯂꯥꯛꯄ ꯀꯥꯟꯗ ꯑꯗꯨꯝ ꯄꯨꯔꯛꯑꯣ
ꯍꯣꯏ ꯑꯍꯥꯎꯕ ꯄꯨꯔꯛꯀꯦ ꯑꯗꯨꯣ ꯄꯩꯁꯥꯗꯤ ꯌꯥꯝ ꯂꯩꯇꯦꯀꯣ ꯑꯩꯉꯣꯟꯗ
ꯑ ꯅꫭꯏ ꯅꯣꯏꯒꯤ ꯃꯐꯝꯗ ꯔꯝꯄꯝ ꯒꯨꯝꯕ ꯁꯨ ꯐꯪ ꯐꯪꯗꯕ꯭ꯔꯅꯦ
ꯐꯪꯗꯦꯅꯦ ꯊꯤ ꯊꯤꯔꯒ ꯛꯥꯏꯊꯤ ꯊꯤꯔꯒ ꯐꯪꯗꯦ ꯑꯗꯣ ꯊꫭꯛꯇꯕ ꯃꯥꯜꯂꯦ ꯏꯝꯐꯜꯗ ꯔꫭꯔꯦꯟ ꯌꯦꯡꯕ ꯇꯥꯔꯦꯅꯗ ꯆꯅꯤꯉ ꯀꯔꯟꯗꯣ ꯍꯦꯟꯅ ꯀꯔꯟꯗꯅ ꯑꯗꯨ ꯀꯔꯥꯟꯗꯤ ꯐꯪꯕ ꯀꯔꯝ ꯄꯝꯗꯤ ꯐꯪꯗꯕ
ꯀꯔꯝꯗꯣ ꯆꯥꯒꯅꯣ ꯍꯥꯏꯕꯗꯣ
ꯑꯝ
ꯏꯟꯇꯔꯅꯦꯠꯇ ꯀꯔꯟ ꯆꯥꯒꯅꯣ ꯂꯥꯛꯒꯅꯨ ꯊꯧꯕꯗꯣ
ꯑꯗꯨ ꯆꯥꯕ ꯇꯥꯔꯦ ꯑꯗꯨ ꯋꯥꯔꯁꯨ ꯆꯥꯅꯤꯡꯉꯗꯤꯦ
ꯀꯔꯟꯇ ꯍꯥꯎꯗꯤ ꯍꯥꯎꯋꯦ ꯍꯣꯏ
ꯄꯁꯤꯅꯣꯗꯣ ꯑꯁꯤꯁ ꯔꯝꯄꯝ ꯂꯩꯩꯕꯅꯤꯅ ꯀꯥꯔꯟꯗꯣ ꯑꯣꯏ ꯎꯝ ꯀꯥꯔꯟꯗꯨꯅꯦ ꯀꯔꯟꯗꯣ ꯂꯧꯒꯦ ꯊꯥꯔꯇꯤ ꯂꯧꯔꯗꯤ ꯌꯥꯔꯦꯀꯣ ꯑꯗꯨꯅ ꯐꯔꯦ ꯏꯗ꯭ꯔꯦ ꯑꯉꯥꯏ ꯀꯩꯅꯣ ꯁꯤꯁꯦ ꯑꯁ ꯊꯝꯃꯒꯦ ꯑꯩꯈꯣꯏ ꯂꯩꯁꯤꯟꯈ꯭ꯔꯒꯦ
ꯍꯣꯏ ꯍꯣꯏ ꯎꯝ
ꯈꯃꯤꯒꯣ